ꯎꯝ ꯍꯜꯂꯣ ꯑ ꯆꯥꯛ ꯆꯥꯈ꯭ꯔꯕꯣ
ꯆꯥꯛ ꯆꯥꯈ꯭ꯔꯦ ꯅꯪꯗꯤ ꯆꯥꯛꯆꯥꯥ
ꯑꯥ ꯑꯩꯈꯣꯏꯗꯣ ꯉꯁꯥꯏ ꯗꯣ ꯑꯁꯤ ꯑꯩꯈꯣꯏ ꯏꯆꯦꯗꯣ ꯃꯥꯗꯨ ꯎꯝ ꯃꯌꯥ ꯌꯦꯡꯕ ꯆꯠꯂꯦꯕ ꯑꯗꯨ ꯒꯤ ꯃꯥꯥꯍꯟꯕ ꯉꯥꯏꯕꯒꯤ ꯎꯝ ꯄꯨꯡ ꯑꯃꯥꯒꯨꯝꯕ ꯑꯣꯏꯈ꯭ꯔꯕꯕꯥꯅꯤꯅ ꯑꯩ ꯆꯥꯛ ꯆꯥꯕꯗꯣ ꯑꯗꯨꯒꯤ ꯊꯣꯡꯗꯕꯤꯗ ꯅꯦ ꯉꯥꯏ ꯄꯨꯡꯊꯤ ꯊꯤꯔꯒ ꯂꯩꯌꯦ ꯃꯄꯥꯟꯗ
ꯃꯥꯒ
ꯔꯣ ꯑ ꯍꯣꯏ ꯍꯣꯏ ꯃꯥꯗꯤ ꯃꯥꯁꯨ ꯂꯩ ꯁꯤ ꯏꯅꯥꯛ ꯈꯤꯇꯪ ꯊꯥꯞꯈ꯭ꯔꯕ ꯑꯗꯨ
ꯑꯣ
ꯀꯔꯤꯒꯤ ꯇꯧꯕ꯭ꯔꯣ
ꯀꯔꯤꯁꯨ ꯇꯧꯗꯦꯗ
ꯎꯝ
ꯑ
ꯌꯥꯝ ꯅꯨꯡꯉꯥꯏꯇꯕꯒꯤ
ꯅꯪꯗꯤ ꯑꯣ ꯅꯪꯗꯤ ꯀꯔꯤ ꯀꯔꯤ ꯊꯕꯛ ꯇꯧꯕ꯭ꯔꯣ
ꯑꯩꯈꯣꯏꯔꯣ ꯀ꯭ꯂꯥꯁ ꯆꯠꯂꯦ ꯍꯜꯂꯦ ꯀꯔꯤꯁꯨ ꯇꯧꯗꯦ ꯑꯗꯨꯝ ꯂꯩꯌꯦ ꯀ꯭ꯔꯣꯁꯦꯠ ꯈꯔ ꯇꯧꯋꯦ
ꯎꯝ ꯎꯝ ꯀꯔꯤ ꯀꯔꯤꯒꯨꯝꯕ ꯃꯥꯔꯣ ꯑꯣ ꯑꯣ ꯑꯗꯨ ꯅꯪ ꯅꯍꯥꯟ ꯀꯩꯅꯣꯝꯃ ꯆꯠꯂꯦ ꯍꯥꯏꯕꯗꯣ ꯀꯦꯕꯤꯟ ꯀ꯭ꯔꯤꯎꯒꯤ ꯏꯟꯇꯔꯚꯤꯌꯨ ꯆꯠꯂꯦ ꯍꯥꯏꯕꯗꯣ ꯇꯥꯕ꯭ꯔꯥ ꯑꯗꯨꯗꯣ ꯀꯔꯝꯍꯥꯏꯅ ꯑꯣꯏꯕ꯭ꯔꯥ
ꯑ ꯇꯥꯏꯌꯦ
ꯑꯗꯨꯗꯤ ꯍꯥꯏ ꯍꯥꯏꯔꯣ
ꯏꯟꯇꯔꯚꯤꯌꯨꯗꯣ ꯑꯗꯨꯝ ꯇꯧꯔꯦ ꯃꯣꯏꯒ ꯉꯥꯡꯅ ꯑꯩ ꯍꯤꯟꯗꯤꯗ ꯑꯗꯨꯝ ꯉꯥꯡꯅꯩꯌꯦ ꯍꯤꯟꯗꯤꯒ ꯏꯪꯂꯤꯁꯀ ꯑꯗꯨꯝ ꯍꯪꯉꯦ ꯃꯣꯏꯅ ꯐꯥꯔꯁꯇ
ꯑꯦ
ꯍꯤꯟꯗꯤꯗ ꯅꯪꯒꯤ ꯏꯟꯇ꯭ꯔꯗꯛꯁꯟꯈꯣꯏ ꯑꯗꯨꯝ ꯍꯥꯡꯉꯦ ꯀꯔꯤ ꯀꯔꯤ ꯇꯧꯕ꯭ꯔꯥ ꯀꯔꯤ ꯑꯗꯨ ꯍꯥꯡꯉꯦ ꯈꯪꯗꯦꯗ ꯄꯪꯈꯨꯝ ꯈꯨꯝꯃꯝꯃꯦꯅ ꯑꯩꯗꯤ
ꯑꯗꯣ ꯍꯥꯏꯠꯀꯨꯝꯕꯗꯤ ꯃꯣꯏꯗꯣ ꯀꯔꯤ ꯍꯥꯏꯕ꯭ꯔꯥ
ꯍꯥꯏꯠꯇꯣ ꯐꯥꯏꯚ ꯄꯣꯏꯟ ꯊ꯭ꯔꯤ ꯌꯧꯗꯗꯤ ꯌꯥꯗꯦ ꯍꯥꯏꯕꯅꯦ ꯃꯣꯏꯗꯣ ꯑꯅꯣ ꯌꯧꯗ꯭ꯔꯗꯤ ꯒ꯭ꯔꯥꯎꯟ ꯏꯁꯇꯥꯐꯇ ꯊꯥꯕꯒꯨꯝꯕ ꯑꯗꯨꯝ ꯇꯧꯅꯦ
ꯑꯦ ꯍꯣꯏ ꯑꯃꯥꯕꯨ ꯑꯣ ꯑꯃꯕꯨ ꯑꯣꯏꯔꯣ ꯑꯗꯨꯝ ꯗꯥꯏꯔꯦꯛ ꯏꯟꯇꯔꯚꯤꯌꯨ ꯈꯛ ꯆꯠꯄꯒꯤꯅꯦꯀꯣ ꯅꯣꯏꯒꯤ
ꯎꯡ ꯎꯡ ꯏꯟꯇꯔꯚ꯭ꯌꯨ ꯅꯪꯗꯤ ꯀ꯭ꯂꯥꯁꯇꯨ ꯀꯗꯥꯏꯗ ꯇꯧꯕ꯭ꯔꯣ
ꯀꯂꯥ꯭ꯁ ꯍꯥꯏꯕꯗꯤ ꯑꯩꯈꯣꯏ ꯀꯝꯄ꯭ꯌꯨꯇꯔꯒꯤꯗꯣ ꯑꯁꯤ ꯀ꯭ꯋꯥꯛꯀꯩꯊꯦꯜꯗ ꯅꯤꯂꯤꯠꯀꯤꯗꯣ
ꯑꯣ
ꯑꯌꯨꯛ ꯈꯛꯇꯅꯦꯗ ꯄꯨꯡ ꯑꯃꯒꯨꯝꯕ ꯑꯣꯏꯌꯦꯕ ꯑꯩꯈꯣꯏꯗꯣ ꯄꯨꯡ ꯁꯚꯦꯟ ꯊꯥꯔꯇꯤꯗꯒꯤ ꯑꯩꯠ ꯊꯥꯔꯇꯤ ꯐꯥꯎꯕ ꯑꯣꯏꯌꯦꯕ ꯑꯗꯨꯗ ꯑꯗꯨ ꯂꯣꯏꯔꯒ ꯑꯗꯨ ꯂꯣꯏꯔꯗꯤ ꯀꯩꯁꯨ ꯇꯧ ꯍꯧꯖꯤꯛꯄꯨꯗꯤ ꯑꯩꯈꯣꯏꯁꯨ ꯑꯗꯨꯝ ꯄꯥꯔꯠ ꯇꯥꯏꯝ ꯗꯤꯁ ꯊꯤꯗꯤ ꯊꯤꯖꯕꯅꯦ ꯈꯪꯗꯦ ꯅꯍꯥꯟꯗꯣ ꯏꯕꯥꯟꯗꯣ ꯆꯠꯄꯥꯅꯦꯕꯥ ꯑꯃ ꯑꯗꯨꯝ ꯃꯣꯏꯅꯗꯤ ꯑꯗꯨꯝ ꯀꯣꯏꯁꯥꯟꯒꯨꯝꯕ ꯍꯪꯕꯁꯤ ꯑꯩꯁ ꯀꯩꯅꯣ ꯃꯥꯥꯟꯅꯗꯤ ꯀꯣꯏꯁꯟ ꯍꯪꯉꯥꯔꯣꯏ ꯍꯥꯏꯕ ꯁꯥꯔꯒꯥ ꯑꯁ ꯀ꯭ꯂꯥꯁ ꯑꯥ ꯎꯝ ꯒ꯭ꯔꯦꯖꯨꯋꯦꯁꯟ ꯂꯣꯏ ꯈꯔꯕꯣ ꯀꯩꯗꯧꯕꯔꯣ ꯑꯗꯨꯒꯤꯗꯤ ꯁꯤ ꯄꯥꯝꯕ꯭ꯔꯣ ꯑꯩꯁꯨ ꯊꯕꯛ ꯂꯥꯛꯄꯅꯤꯅꯦ
ꯅꯪꯗꯤ ꯀꯣꯔꯁꯦꯠ ꯍꯩꯕꯅꯤꯅ ꯑꯗꯨꯝ ꯀ꯭ꯔꯣꯁꯦꯠ ꯂꯣꯜꯂꯒ ꯇꯧꯕꯁꯨ ꯌꯥꯏꯗ
ꯑꯗꯨꯒ ꯀꯔꯤ
ꯑꯁ ꯈꯛꯇ ꯑꯗꯨ ꯈꯪꯗꯦꯅꯦ ꯌꯨꯝꯒꯦ ꯍꯥꯏꯕꯁꯨ ꯅꯨꯡꯉꯥꯏꯇꯕ꯭ꯔ ꯁꯦꯡꯕꯗ ꯌꯣꯟꯒꯦ ꯍꯥꯏꯕꯁꯨ ꯀꯣ
ꯎꯝ ꯇꯥꯏ ꯇꯥꯏ
ꯑꯁꯦꯡꯕ ꯌꯦꯟꯂꯩꯇꯕꯥꯒꯨꯝ ꯑꯗꯨꯒꯨꯝꯕ ꯑꯗꯨꯝ ꯑꯣꯏꯌꯦꯕ
ꯅꯪꯅ ꯁꯦꯝꯕꯥ ꯁꯟꯐ꯭ꯂꯥꯋꯔꯒꯤꯗꯣ ꯃꯤꯅ ꯌꯥꯝ ꯄꯥꯝꯕꯅꯤꯅꯦ
ꯑꯦ ꯑꯗꯨꯗꯣ ꯅꯍꯥꯟ ꯑꯩ ꯊꯥꯔꯛꯄꯅꯦ ꯏꯃꯥꯟꯅꯕꯤꯉꯣꯟꯗ ꯌꯣꯟꯍꯜ
ꯑꯣ ꯁꯟꯐ꯭ꯂꯥꯋꯔꯒꯤꯗꯣ ꯄꯥꯝ ꯄꯥꯝꯃꯦ ꯍꯥꯏꯕ ꯃꯤꯅ
ꯑꯥ ꯑꯩꯗꯣ ꯏꯃꯥꯟꯅꯕꯤ ꯉꯣꯟꯗ ꯌꯣꯟꯕꯤꯌꯣ ꯍꯥꯏꯔꯒꯀꯣ ꯄꯤꯁ ꯃꯉꯥꯒꯨꯝꯕ ꯊꯥꯕꯅꯦꯕ
ꯑꯥ
ꯑꯗꯨ ꯐ꯭ꯂꯥꯔ ꯑꯅꯤ ꯑꯇꯩ ꯑꯇꯩ ꯑꯇꯩ ꯑꯇꯩꯒ ꯁꯚꯦꯟꯒꯨꯝꯕ ꯊꯥꯕꯅꯦꯕ ꯄꯤꯁꯇꯣ ꯌꯣꯟꯕꯤꯌꯣ ꯍꯥꯏꯔꯒ ꯈꯪꯗꯦ ꯌꯣꯟꯕꯤꯗꯕ꯭ꯔꯥ ꯀꯔꯤꯔꯥ ꯀꯔꯤꯁꯨꯁꯨ ꯍꯥꯏꯔꯛꯇꯦ
ꯑꯁ ꯕꯦꯂꯦꯟꯇꯥꯏꯟꯁ ꯗꯦꯒꯨꯝꯕ ꯑꯣꯏꯔꯗꯤꯀꯣ ꯅꯛꯄ ꯁꯥꯔꯗꯤ ꯑꯗꯨꯝ ꯅꯣꯡꯃ ꯋꯥꯟꯗꯦ ꯈꯛꯇ ꯊꯣꯛꯄ ꯌꯥꯏꯕ ꯃꯄꯥꯟꯗ ꯌꯣꯟꯕ ꯆꯠꯄ ꯌꯥꯏꯕ ꯂꯩ ꯃꯌꯥꯝ ꯁꯦꯝꯔꯒ ꯑꯗꯨꯁꯨ ꯅꯠꯇꯕꯅꯤꯅ ꯀꯦꯁꯟ ꯂꯩꯇꯕꯅꯤꯅ ꯄꯥꯛꯌꯣꯟ ꯌꯣꯟꯕꯗꯨꯁꯨ ꯄꯛꯅ ꯀꯩꯅꯣꯝꯃ ꯑꯣꯏꯗꯦꯕ ꯅꯪꯁꯨ ꯁꯦꯝꯕ ꯅꯠꯇ꯭ꯔꯣ
ꯑꯩꯗꯤ ꯑꯁ ꯁꯦꯝꯃꯒ ꯃꯤꯠ ꯅꯥꯔꯒ ꯇꯣꯛꯏꯗ
ꯑꯩꯕꯨꯗꯤ ꯈꯔ ꯁꯦꯝꯃꯒ ꯍꯧꯖꯤꯛꯀꯥꯟꯗꯤ ꯄꯣꯠ ꯆꯩ ꯂꯩꯇꯕꯒꯤ ꯄꯛ ꯁꯦꯝꯗꯦ ꯏꯅꯥꯎ ꯅꯨꯄꯤꯅꯕꯨꯗꯤ ꯍꯣꯏ ꯑꯗꯨꯝ ꯑꯗꯨꯒ ꯑꯃꯨꯛꯀ ꯀ꯭ꯔꯣꯁꯦꯠꯀꯤꯁꯦ ꯑꯃꯨꯛ ꯍꯥꯏꯔꯗꯤ ꯃꯤꯅꯗꯤ ꯑꯁ ꯀꯔꯤꯒꯤ ꯌꯥꯝ ꯇꯥꯡꯕ ꯁꯥꯏ ꯍꯥꯏꯌꯦ ꯑꯩꯈꯣꯏꯅ ꯋꯥꯕꯗꯤ ꯁꯨꯈꯪ ꯈꯪꯗꯦꯕ
ꯎꯝ
ꯃꯤꯠ ꯅꯥꯕ ꯃꯈꯩ ꯍꯣꯏ ꯑꯗꯨꯅꯦ ꯑꯗꯨ ꯍꯟꯗꯛ ꯃꯤ ꯌꯥꯝ ꯇꯥꯡꯉꯦ ꯑꯗꯨꯝ ꯍꯥꯏꯌꯦ ꯑꯩꯉꯣꯟꯗꯄꯗꯤ ꯍꯩꯇꯦ ꯑꯩꯉꯣꯟꯗ ꯐꯒ ꯑꯩꯗꯤ ꯃꯤꯉꯣꯟꯗ ꯑꯗꯨꯝ ꯌꯣꯟꯍꯟꯒꯤ
ꯎꯝ ꯀꯔꯤꯁꯨ ꯇꯧꯗꯦꯗ ꯐꯝꯃꯤꯗ
ꯅꯊꯟ ꯂꯩꯕ꯭ꯔꯣ
ꯇꯕꯒꯤ ꯍꯣꯏ ꯍꯨꯖꯤꯛꯇꯤ ꯏꯊꯟ ꯂꯩꯌꯦ ꯐꯨꯠꯕꯣꯜ ꯌꯦꯡ ꯇꯤꯚꯤ ꯌꯦꯡꯕ
ꯍꯣꯏ ꯋꯥꯔꯜ ꯀꯞ ꯃꯇꯝꯅꯤꯅ ꯅꯪꯗꯤ ꯌꯦꯡꯗꯦ
ꯎꯝ ꯌꯦꯡꯗꯦꯗ ꯇꯨꯝꯃꯒ ꯂꯩꯒꯦ
ꯇꯨꯝꯕꯅ ꯃꯥꯔꯨ ꯑꯣꯏꯕꯅꯤꯗ ꯑꯩꯗꯤ
ꯍꯣꯏ ꯑꯩꯈꯣꯏꯁꯨ ꯉꯁꯤ ꯌꯦꯡꯗꯦꯗ
ꯑꯁ ꯈꯨꯗꯤ ꯌꯦ ꯌꯦꯡꯗꯦ ꯁꯨꯡꯌꯦꯡ ꯌꯦꯡꯗꯦ ꯇꯧꯕꯗꯩ ꯑꯩ ꯁꯨꯌꯦꯡ ꯌꯦꯡꯗꯥꯔꯤ
ꯑꯩꯈꯣꯏꯗꯤ ꯅꯍꯥꯟꯅ ꯆꯪꯕ ꯌꯥꯔꯦ ꯇꯥꯔꯗꯤ ꯌꯥꯔꯦ ꯑꯈꯣꯏꯗꯤ
ꯍꯣꯏ ꯉꯝꯕ ꯃꯤꯅ ꯉꯝꯈ꯭ꯔꯦ ꯍꯥ
ꯑꯥꯎ
ꯀ꯭ꯔꯤꯁꯨ ꯀꯥꯏ ꯄꯩꯁꯥ ꯊꯥꯔꯒ ꯌꯦꯡꯉꯗꯤ ꯋꯥꯔꯤ
ꯎꯝ ꯅꯨꯡꯉꯥꯏꯗꯧꯕ
ꯄꯩꯁꯥ ꯐꯪꯅ
ꯑꯥ
ꯅꯤꯡꯉꯥꯏꯁꯨ ꯑꯣꯏꯗꯦ
ꯑꯥ ꯑꯥ
ꯗ꯭ꯔꯥꯃ ꯒꯨꯝꯕꯗꯤ ꯌꯦꯡꯗ꯭ꯔꯣ
ꯑꯁꯤ ꯃꯤ ꯕꯣꯜ ꯁꯔꯗꯨ ꯆꯠꯅꯕꯅꯦ ꯑꯗꯨꯝ ꯃꯤ ꯐꯝꯐꯝꯒ ꯇꯪꯈꯥꯏꯒꯨꯝꯕꯗꯤ
ꯑꯣ
ꯑꯁꯤꯗꯤ ꯃꯤ ꯌꯥꯝ ꯆꯟꯕꯅꯦꯕ ꯃꯣꯏ
ꯐꯨꯠꯕꯣꯜꯔꯣ
ꯎꯝ ꯗ꯭ꯔꯥꯃꯥ
ꯗ꯭ꯔꯥꯃꯗꯣ ꯑꯗꯨꯝ ꯌꯦꯡꯉꯦ ꯃꯔꯛ ꯃꯔꯛꯇꯥ ꯌꯦꯡꯕ ꯋꯥꯅꯤ ꯌꯦꯡꯕ ꯅꯨꯡꯉꯥꯏꯕ ꯃꯇꯝ
ꯑꯁꯤꯗ ꯑꯩꯈꯣꯏꯒꯤ ꯏꯆꯦꯗꯤ ꯏꯁ ꯇꯨꯝꯗꯕ ꯃꯈꯩ ꯀꯣ ꯂꯩ ꯄ꯭ꯔꯥ ꯀꯅꯥꯅ ꯋꯥ ꯄꯤꯒꯅꯤ ꯍꯥꯏꯕ꯭ꯔꯥ ꯈꯪꯗꯦ ꯑꯍꯤꯡ ꯆꯨꯞ ꯆꯨꯞꯄ ꯌꯦꯡ ꯗ꯭ꯔꯥꯃ ꯂꯣꯏꯅꯤꯡꯉꯥꯏꯅꯤꯅ ꯌꯦꯡꯉꯦ ꯉꯝꯕꯅꯦ ꯃꯥꯗꯤ ꯌꯥꯝꯅ ꯑꯗꯨꯝ ꯌꯦꯡꯉꯦ
ꯗ꯭ꯔꯥꯃ ꯑꯦꯗꯤꯛ ꯑꯣꯏꯕ ꯃꯥꯂꯦ
ꯍꯣꯏ ꯑꯗꯨꯒ ꯑꯩꯅ ꯌꯦꯡꯈ꯭ꯔꯥꯕ ꯗ꯭ꯔꯃꯥ ꯑꯣꯏꯔꯗꯤꯀꯣ ꯑꯁ ꯐꯣꯜ ꯇꯧꯔꯛ ꯀꯩꯅꯣ ꯍꯥꯏꯒꯅꯤ ꯃꯥꯂꯤꯅꯦ ꯑꯩꯉꯣꯟꯗ ꯋꯥꯔꯤ ꯂꯣꯏ ꯁꯥꯈ꯭ꯔꯅꯤ ꯃꯥꯅꯦ ꯉꯈ꯭ꯔꯕ ꯑꯩꯉꯣꯟꯗꯗꯤ ꯏꯁꯄꯣꯏꯂ ꯇꯧꯒꯅ ꯇꯧꯒꯅꯨ ꯍꯥꯏꯒꯅꯤ ꯃꯥꯒꯤꯗꯤ ꯃꯥꯅ ꯌꯦꯡꯕꯈꯣꯏꯁꯦ ꯑꯩꯅ ꯌꯦꯡꯕꯒꯨꯝꯕ ꯑꯣꯏꯈ꯭ꯔꯦ ꯂꯣꯏꯅ ꯏꯁꯐꯄꯣꯏꯜ ꯇꯧꯈ꯭ꯔꯕꯒꯤ
ꯌꯦꯡꯕ ꯅꯨꯡꯉꯥꯏꯇꯕꯅꯤ ꯑꯗꯨꯒꯨꯝꯕꯗ
ꯑꯝ ꯑꯩꯕꯨꯗꯤꯗꯤ ꯈꯟꯗꯦ ꯃꯥꯕꯨꯗꯤ ꯏꯁꯄꯣꯏꯜ ꯇꯧꯔꯗꯤ ꯑꯩ ꯌꯦꯡ ꯂꯤꯃꯜꯂꯤ ꯍꯥꯏꯌꯦ ꯑꯗꯨ ꯃꯥꯅꯕꯨꯗꯤ ꯑꯗꯨꯝ
ꯇꯧꯗꯦ ꯑꯩ ꯈꯟꯗꯦ ꯑꯗꯨꯝ ꯅꯦꯠ ꯌꯥꯝ ꯆꯠꯄ꯭ꯔꯥ
ꯑꯝ ꯇꯜꯂꯦ
ꯍꯣꯏ ꯈꯔ ꯇꯥꯔꯗꯤ ꯌꯥꯔꯦ ꯅꯪꯩꯅ ꯉꯥꯡꯕꯗꯤ ꯐꯥꯖꯅ ꯇꯥꯏꯌꯦ
ꯀꯥꯏꯗꯦꯗ
ꯅꯪꯅꯦ ꯉꯥꯡꯕ ꯒꯛ ꯇꯥꯔꯗꯤ ꯌꯥꯔꯦ ꯀꯩ ꯑꯅꯣ ꯍꯧꯖꯤꯛꯀꯥꯟꯗꯤꯀꯣ ꯑꯁ ꯈꯪꯗꯦ ꯄꯥꯔꯠꯇ ꯇꯥꯏꯝꯒꯨꯝꯕ ꯑꯗꯨꯝ ꯇꯧꯅꯤꯡꯉꯦ ꯌꯥꯝ ꯇꯧꯅꯤꯡꯉꯦ ꯍꯥꯌꯦꯡꯋꯥꯏ ꯇꯧꯔꯗꯤ ꯇꯧꯅꯤꯡꯔꯣꯏꯕ ꯑꯩꯁꯨ ꯈꯪꯉꯦꯕ ꯑꯗꯨꯑꯣꯏꯁꯨ ꯍꯧꯖꯤꯛꯀꯥꯟꯗꯤ ꯑꯃꯥꯈꯛ ꯐꯪꯉ꯭ꯔꯗꯤ ꯍꯥꯏꯔꯒꯀꯣ ꯇꯧꯕꯁꯤ ꯑꯁ ꯊꯤꯕ ꯍꯥꯏꯅꯦꯍꯦ
ꯨ ꯋꯥꯔꯝꯒꯅꯤ
ꯏꯕꯥꯟꯅꯤꯗꯤ ꯃꯤ ꯑꯅꯤ ꯑꯣꯏꯕꯅꯤꯅ ꯏꯊꯟꯗꯁꯨ ꯑꯩꯗꯤ ꯇꯜꯂꯦꯕꯀꯣ
ꯑꯝ
ꯌꯥꯝꯅ ꯁꯨꯃꯥꯏꯟꯅ ꯉꯥꯡꯕ ꯁꯥꯕꯒꯤꯅꯦ ꯍꯣꯔꯦꯟ ꯃꯤ ꯃꯃꯥꯡ ꯆꯠꯂ ꯆꯦ ꯁꯟꯅ ꯑꯁꯤ ꯂꯩꯕꯤ ꯁꯤ ꯇꯧꯕꯤꯈꯤꯕꯣ ꯍꯥꯏꯃꯟꯕꯒꯤ ꯃꯧꯈ꯭ꯔꯦ ꯑꯁꯤ ꯑꯃꯗꯣ ꯑꯩꯉꯣꯟꯗ ꯃꯥ ꯃꯧꯈ꯭ꯔꯦ ꯑꯩꯉꯣꯟꯗ ꯑꯗꯨ ꯊꯥꯕꯛꯀꯤꯁꯨ ꯀꯤꯗꯨꯅꯤ ꯏꯊꯟꯇ ꯆꯠꯄꯁꯨ ꯇꯜꯂꯦ ꯑꯗꯨꯅ ꯃꯥꯁꯨ ꯌꯥꯎꯍꯟꯅꯤꯡꯉꯥꯏꯒꯤ
ꯅꯤ ꯑꯗꯨꯝ ꯌꯥꯎꯔꯗꯤ ꯅꯨꯡꯉꯥꯏꯕ ꯗ ꯃꯤ ꯑꯅꯤ ꯁꯨꯔꯗꯤ
ꯍꯧꯖꯤꯛꯀꯥꯟꯗꯤ ꯊꯥꯕꯛꯀꯨꯝꯕꯁꯨ ꯑꯗꯨꯝ ꯊꯦꯡꯕꯁꯨ ꯌꯥꯎꯒꯅꯤ ꯅꯨꯄꯥ ꯑꯣꯏꯔꯗꯤ ꯐꯕ ꯑꯗꯨꯒ ꯄ꯭ꯔꯥꯏꯚꯦꯠ ꯒꯥꯔꯤ ꯂꯩꯔꯗꯤ ꯐꯕ ꯑꯗꯨꯁꯨ ꯅꯠꯇꯦ ꯂꯥꯏꯟꯗ ꯆꯠꯅꯤꯡ ꯉꯥꯏꯅꯤꯅꯀꯣ
ꯒꯥꯔꯤꯗꯤ
ꯍꯩ ꯀꯗꯥꯏꯗꯒꯤ
ꯈꯔ ꯈꯔ ꯀꯣ ꯄ꯭ꯔꯥꯏꯚꯦꯠ ꯒꯥꯔꯤ ꯍꯥꯏꯔꯒ ꯍꯥꯟꯅꯗꯤ ꯑꯩꯈꯣꯏ ꯇꯨꯏꯁꯟ ꯑꯥ ꯀꯩꯅꯣ ꯋꯥꯛꯁꯣꯞ ꯔꯨꯝꯝꯗ ꯑꯩꯈꯣꯏ ꯁꯔꯅꯩꯍꯥꯡꯂꯣꯝ ꯆꯠꯂꯝꯕꯗꯣ ꯑꯗꯨꯀꯥꯟꯗꯗꯤ ꯀꯩꯅꯣꯝꯃ ꯇꯧꯍꯧꯋꯦꯕ ꯈꯔ ꯈꯔ ꯊꯧꯕ ꯍꯩꯈ꯭ꯔꯅꯤꯡꯉꯥꯏꯅꯦꯕ ꯑꯗꯨꯗ ꯑꯣꯏꯔꯗꯤ ꯁꯔꯅ ꯈꯔ ꯈꯔ ꯇꯝꯕꯤꯌꯦꯕ ꯑꯣ ꯑꯗꯣ ꯑꯗꯨꯒ ꯍꯧꯖꯤꯛꯇꯤ ꯑꯗꯨꯗꯁꯨ ꯆꯠꯇ꯭ꯔꯕꯅꯤꯅ ꯏꯅꯛ ꯅꯛꯅ ꯂꯩꯔꯕꯅꯤꯅ ꯃꯣꯏꯒꯤꯗꯣ ꯆꯠꯇ꯭ꯔꯦ ꯑꯗꯨꯗꯗꯤ ꯍꯩꯇ꯭ꯔꯦ ꯀꯔꯤꯁꯨ ꯍꯩꯔꯝꯃꯤ ꯉꯥꯏꯅꯦ ꯑꯗꯨꯏꯗꯨ ꯇꯝꯔꯗꯤ
ꯍꯥꯏꯅꯤ ꯅꯪ ꯑꯗꯨꯝ ꯊꯧꯔꯗꯤ ꯑꯗꯨꯝ ꯍꯥꯏꯔꯛꯀꯅꯤꯗ ꯅꯪꯁꯨ ꯑꯗꯨꯝ ꯃꯔꯛ ꯃꯔꯛꯇ ꯈꯛ ꯇꯧꯋꯤꯗ ꯑꯩꯁꯨ ꯌꯥꯝꯅ ꯍꯩꯕꯗꯤ ꯅꯠꯇꯦꯗ
ꯍꯣꯏ ꯍꯧꯖꯤꯛꯀꯥꯟꯗꯤ ꯑꯩꯈꯣꯏ ꯆꯍꯤ ꯈꯣꯏ ꯑꯩꯈꯣꯏ ꯃꯈꯥ ꯑꯣꯏꯕꯗꯤ ꯒꯥꯔꯤ ꯊꯧꯕ ꯍꯩꯇꯕ ꯂꯩꯇ꯭ꯔꯦ ꯑꯗꯨꯒꯤ
ꯍꯥꯏ ꯎꯝ
ꯏꯕꯥꯅꯤ ꯄꯨꯜꯂꯒ ꯍꯩꯇꯕꯅꯤ ꯄꯨꯜꯂꯦ ꯍꯥꯏꯌꯦ
ꯃꯥ ꯁꯨ ꯇꯝꯕ ꯌꯥꯝꯅꯦ ꯒꯥꯔꯤ ꯑꯆ ꯆꯧꯕꯗ ꯇꯝꯕ ꯌꯥꯝꯅꯤ
ꯑꯣꯏꯔꯣꯏ
ꯑꯣ ꯑꯣꯏ ꯑꯣꯏꯔꯔꯣꯏꯗꯨ
ꯇꯥꯃꯣ ꯑꯩ ꯂꯩꯕꯤꯒꯦ ꯐꯥꯎꯕ ꯍꯥꯏꯕꯅꯦ ꯑꯥꯏꯁ ꯁꯤꯂꯤꯟꯗꯔ ꯍꯥꯏꯒꯦ ꯃꯥꯗꯤ ꯅꯍꯥꯟ ꯑꯉꯥꯡ ꯑꯣꯏꯕ ꯀꯥꯟꯗ ꯁꯥꯏꯀꯜ ꯑꯦꯛꯁꯤꯗꯦꯟ ꯇꯧꯔꯒ ꯑꯗꯨꯗꯒꯤ ꯇꯔꯣꯃꯥ ꯂꯩꯔꯒ ꯍꯧꯖꯤꯛ ꯐꯧ ꯏ ꯁꯥꯏꯀꯜꯒꯨꯝꯕ ꯐꯥꯎꯕ ꯊꯧꯅꯤꯡꯗꯕꯒꯨꯝꯕꯗ ꯇꯧꯋꯦ
ꯁꯥꯏꯀꯜ ꯑꯦꯛꯁꯤꯗꯦꯟ ꯂꯥꯏꯔꯤ ꯑꯩ ꯁꯥꯏꯀꯜ ꯑꯦꯛꯁꯤꯗꯦꯟꯁꯨ ꯇꯧꯋꯦ ꯒꯥꯔꯤ ꯑꯦꯛꯁꯤꯗꯦꯟꯁꯨ ꯇꯧꯋꯦ
ꯑꯩꯁꯨ ꯇꯧꯋꯦ
ꯑꯁ ꯇꯧꯋꯦ ꯂꯣꯏꯅ ꯑꯩ ꯁꯤꯒꯤ ꯇꯧꯕꯅꯦ
ꯎꯝ ꯑꯩꯁꯦ ꯁꯥꯏꯀꯦꯜ ꯇ
ꯄꯥꯏꯔꯛꯄꯅꯤ
ꯎꯝ
ꯂꯧꯕꯨꯛ ꯃꯅꯨꯡꯗ ꯂꯣꯏꯔꯦ
ꯁꯥꯏꯀꯜ ꯑꯦꯛꯁꯤꯗꯦꯟ ꯇꯧꯔꯒ ꯀꯔꯤꯔ ꯁꯥꯏꯀꯜ ꯑꯦꯛꯁꯤꯗꯦꯟ ꯇꯧꯕꯗꯣ ꯑꯩꯗꯤ ꯁꯤꯒꯦ ꯇꯧꯅ ꯇꯧꯕꯅꯤꯅꯦ ꯑꯗꯨꯁꯨ ꯈꯤꯇꯪꯒ ꯁꯣꯛꯄ ꯅꯠꯇꯦ
ꯎꯝ
ꯑꯩꯒꯤ ꯏꯉꯥꯛꯇꯅꯦ ꯁꯣꯛꯄꯁꯤꯁꯨ ꯃꯅꯨꯡ ꯗꯣꯛꯇꯔꯅ ꯗꯣꯛꯇꯔꯅ ꯍꯥꯏꯕꯅꯦꯕ ꯑꯁ ꯅꯪ ꯈꯔ ꯃꯅꯨꯡ ꯌꯧꯅ ꯁꯣꯛꯂꯅꯤ ꯅꯪ ꯁꯤꯈ꯭ꯔꯅꯤ ꯍꯥꯏꯕꯅꯤꯅꯦ
ꯗꯎ ꯐꯥꯏꯌꯦ ꯑꯗꯨꯗꯤ
ꯍꯥꯏ ꯑꯗꯨꯒꯤ ꯏꯄꯥꯅꯍꯦ ꯃꯊꯪꯗ ꯁꯥꯏꯀꯜ ꯎꯔꯗꯤꯀꯣ ꯃꯤꯠ ꯈꯨꯝꯖꯤꯟꯅꯤꯡꯉꯥꯏꯅꯤ ꯃꯤꯠ ꯀꯟꯕꯗ ꯈꯨꯟꯖꯤꯟꯅꯤꯡꯉꯥꯏꯅꯤ ꯍꯥꯏꯌꯦ ꯅꯍꯟ ꯑꯦꯛꯁꯤꯗꯦꯟ ꯇꯧꯕ ꯀꯥꯟꯗ ꯃꯥꯅ ꯍꯥꯏꯕ
ꯃꯤꯅ ꯇꯨꯝꯅ ꯆꯪꯅꯕ ꯃꯇꯝ ꯑꯣꯏꯔꯦ ꯃꯣꯏꯅ ꯐꯨꯠꯕꯣꯜ ꯁꯥꯟꯅꯕ ꯂꯥꯛꯇ꯭ꯔꯤ ꯍꯧꯖꯤꯛꯇ
ꯎꯝ ꯐꯕꯣꯟꯅꯦ ꯄꯥꯝꯗꯤ ꯄꯥꯝꯕ ꯖꯥꯠꯅꯤ ꯎꯝ
ꯎꯝ ꯄꯩꯁꯥ